ꯑ
ꯍꯜꯂ ꯇꯥꯏ ꯇꯥꯏ
ꯇꯥꯏꯀꯣ
ꯇꯥꯏ
ꯁꯥꯁꯥꯔꯕꯨꯥꯎ
ꯍꯧꯖꯤꯛ ꯆ ꯆꯥ ꯇ ꯑꯣꯏꯔ ꯃꯅꯨꯡꯣꯏꯗ
ꯑꯩꯗꯤ ꯆꯥꯗ꯭꯭ꯔꯔꯤ ꯏ ꯆꯥꯇꯔꯤꯦ ꯅ ꯏ ꯀꯖꯥꯅꯣ
ꯀꯥꯡꯁꯣꯏ ꯈꯥꯃꯦꯟꯒ ꯑꯂꯨꯒ ꯅꯥꯀꯨꯞꯄꯤ ꯅꯣꯏꯗꯤ
ꯅꯦꯣꯏ
ꯊꯦꯡꯉꯦ
ꯆꯅꯤꯡꯗꯦꯗ
ꯍꯣꯏꯗꯤ ꯅꯥꯀꯣꯛꯄꯤ ꯁꯤꯡꯖꯨ ꯆꯥꯔꯒ ꯑꯁ ꯃꯔꯣꯛ ꯌꯥꯝ ꯁꯥꯎꯗꯣ ꯃꯤꯃꯤꯂꯒ ꯆꯥꯕ ꯁꯥꯕ ꯁꯥꯃꯟꯕꯒꯤ ꯆꯥꯛꯆꯥ ꯇꯧꯔꯒ ꯃꯤꯊꯥꯏ ꯆꯥꯔꯒ ꯂꯩꯔꯅꯦ ꯍꯧꯖꯤꯛ
ꯑꯏꯁꯀ꯭ꯔꯤꯝ ꯆ ꯃꯗꯅꯥ
ꯍꯥꯥ
ꯑꯛꯁꯄꯦꯟꯁꯥꯎꯗꯗ
ꯉꯁꯤꯗꯤ ꯑꯁꯤ ꯐꯝ ꯆꯥꯅꯤꯡꯉꯥꯏ ꯊꯣꯛꯅꯤꯡꯗ꯭ꯔꯦ ꯅꯍꯥꯗꯤꯩ ꯑꯗꯨꯝ ꯆꯥꯅꯤꯡ ꯆꯥꯅꯤꯡꯉꯗꯤ ꯑꯗꯨꯝ ꯊꯣꯛꯄꯅꯦꯕ ꯗꯨꯀꯥꯟ ꯑꯗꯨꯣ ꯉꯁꯤ ꯆꯠꯅꯤꯡꯗ꯭ꯔꯦ ꯄꯨꯡ ꯅꯥꯅꯤꯡꯉ ꯃꯥꯜꯂꯦ ꯑꯁ ꯃꯔꯣꯔꯣꯛꯇꯣ ꯁꯥꯃꯟꯕꯒꯤ ꯈꯪꯗꯦ ꯍꯟꯗꯛꯁꯦ ꯃꯔꯣꯔꯣꯛ ꯁꯥꯕ ꯆꯥꯕ ꯍꯩꯇ꯭ꯔꯤꯅꯦ ꯅꯍꯥꯟꯗꯤ ꯃꯣꯔꯣꯛ ꯁꯥ ꯁꯥꯔ ꯆꯥꯔꯁꯨ ꯌꯥꯝ ꯀꯩ ꯍꯥꯏꯗꯣꯏꯔꯥ ꯑꯗꯨꯝ ꯆꯥꯕ ꯌꯥꯅꯤ ꯅꯪ ꯍꯟꯗꯛꯇꯤ ꯃꯣꯔꯣꯛ ꯈꯔ ꯁꯥꯔꯗꯤ ꯑꯗꯨꯝ ꯀꯩ ꯍꯥꯏꯗꯣꯏꯔꯒ ꯏ ꯁꯕ ꯀ ꯀꯣ
ꯎꯝ
ꯑꯗꯨꯃꯥꯏ ꯇꯧꯋꯦꯕ
ꯃꯔꯨꯞ ꯃꯣꯔꯣꯛꯁꯨ ꯈꯔ ꯍꯣꯡꯉꯦ ꯍꯟꯗꯛ ꯍꯣꯏ ꯑꯩ ꯐꯣꯟ ꯆꯥꯔꯖ ꯇꯧꯔ ꯂꯩꯕꯅꯤꯗ
ꯅꯣꯏ ꯅꯥꯎꯄꯥ
ꯑꯩ ꯃꯊꯛꯇ ꯂꯩꯌꯦ
ꯑ
ꯅꯣꯏꯗꯤ ꯋꯥꯛꯀꯤꯡ ꯆꯠꯗꯕ꯭ꯔꯣ
ꯆꯠꯇꯦ ꯏꯊꯟꯇ ꯑꯣꯏꯕꯒꯤ
ꯄꯦ
ꯑꯃ ꯌꯥꯝ ꯊꯦꯡꯅ ꯂꯥꯛꯑꯦꯅꯥ ꯊꯦꯛ ꯍꯥꯏꯕꯗꯤ ꯎꯝ ꯌꯥꯝꯅꯗꯤ ꯊꯦꯡꯉꯦ ꯑꯗꯨ ꯄꯨꯡ ꯃꯉꯥ ꯃꯈꯥꯏꯒꯨꯝꯕꯗ ꯂꯥꯛꯄꯒꯤ ꯐꯔꯛ ꯇꯥꯏ ꯕ
ꯑꯩꯅ ꯍꯥꯏꯗꯤ ꯍꯟꯗꯛ ꯍꯧꯖꯤꯛ ꯆꯥꯛ ꯆꯥ ꯇꯣꯛꯑꯒ ꯆꯠꯄꯗꯣ ꯑꯗꯨ ꯐꯩꯌꯦ ꯗꯗꯥ
ꯑ ꯃꯣꯔꯣꯛ ꯁꯕꯥ ꯑꯃꯒꯤ ꯆꯥꯔꯗꯤ ꯄꯨꯛ ꯅꯥꯔꯅꯤ ꯑꯗꯨꯅ ꯃꯣꯏ ꯌꯨꯝꯁꯥ ꯆꯥꯔ ꯂꯩꯕꯅꯦ
ꯎꯝ
ꯃꯔꯣꯛꯇꯣ ꯀꯨꯟꯒꯤ ꯂꯧꯕꯅꯦꯕ ꯇꯔꯨꯛꯇꯤ ꯇꯧꯋꯦ
ꯍꯟꯗꯛꯇꯤ ꯃꯣꯔꯣꯛꯇꯤ ꯍꯣꯡꯉꯥꯕꯅꯦ ꯃꯁꯛꯁꯨ ꯐꯖ ꯐꯖꯕ ꯑꯗꯨꯝ ꯑꯗꯨꯃꯥꯏ ꯄꯤꯗ ꯑꯗꯣ ꯍꯣꯡꯉꯤꯗ ꯅꯍꯥꯟꯗꯤ ꯀꯨꯟꯒꯤ ꯃꯔꯤ ꯒꯨꯝꯕꯗꯝ
ꯇꯔꯨꯛ ꯅꯍꯥꯟꯗ ꯏꯕꯥꯅꯤꯅ ꯍꯥꯞꯄꯤꯌꯣ ꯍꯥꯏꯔꯒ ꯑꯃ ꯍꯥꯞꯇꯦ ꯍꯥꯞꯄꯦꯌꯦ ꯎꯝ ꯅꯀꯣꯛ ꯄꯤꯒ ꯀꯩ ꯀꯩꯅꯣ ꯉꯁꯥꯏ ꯂꯧꯕ
ꯍꯧꯖꯤꯛ ꯏꯚꯤꯅꯤꯡ ꯑꯃꯨꯛ ꯀꯨꯀꯤ ꯅꯥ ꯑꯃꯨꯛ ꯑꯃꯨꯛ ꯍꯧꯗꯨꯔ ꯈꯣꯏꯗ
ꯑꯗꯨꯅ ꯐꯦꯁꯕꯨꯛ ꯆꯥꯔꯒ ꯑꯗꯨꯝ ꯎꯕꯒꯤ ꯑꯩꯗꯣ ꯁꯥꯎꯅꯤꯡꯕ ꯑꯗꯨꯒꯤ
ꯑꯗꯨꯅꯦ ꯍꯥꯏꯕ ꯃꯣꯏꯅ ꯑꯃꯨꯛ ꯊꯥꯗꯣꯔꯒ ꯑꯩꯈꯣꯏꯗ ꯑꯃꯨꯛ ꯇꯧꯗꯣꯏ ꯇꯣ
ꯑꯥ ꯁꯥꯎꯅꯤꯡꯉꯤꯕꯥ ꯎꯔꯒ ꯅꯤꯎꯁ ꯁꯤꯡꯁꯦ
ꯍꯧꯖꯤꯛ ꯃꯣꯏꯗꯤ ꯁꯣꯁꯦꯜ ꯃꯦꯗꯤꯌꯥꯗ ꯑꯐꯕ ꯁꯥꯕꯅꯦꯕ
ꯑꯗꯨꯅꯦ ꯑꯃꯨꯛ ꯍꯣꯔꯦꯟ ꯑꯩꯈꯣꯏꯗ ꯑꯃꯨꯛ ꯎꯝ ꯇꯧꯔꯛꯀꯅꯤꯕ ꯈꯪꯅꯤꯗꯨꯗ
ꯇꯜꯂꯥꯛꯑꯦꯗꯥ ꯒ꯭ꯌꯥꯁꯁꯨ ꯐꯪꯗ꯭ꯔꯦ ꯑꯩꯈꯣꯏ ꯃꯥꯅ ꯃꯆꯥ ꯃꯊꯥ ꯁꯥꯗꯅ ꯑꯗꯨꯝ ꯐꯣꯟ ꯇꯧꯔꯒ ꯒ꯭ꯌꯥꯁ ꯁꯤꯖꯤꯟꯕꯗ ꯐꯖꯅ ꯁꯤꯖꯤꯟꯅ
ꯑꯗꯨꯅꯦ ꯑꯩꯈꯣꯏ ꯑꯩꯈꯣꯏꯒꯤꯁꯨ ꯑꯃꯨꯛ ꯅꯍꯥꯟꯗꯣ ꯄꯨꯔꯛꯄ ꯀꯥꯟꯗ ꯂꯤꯛ ꯇꯧꯕꯒꯤꯀꯣ ꯇꯪꯈꯥꯏꯒꯨꯝꯕꯗꯤ ꯌꯥꯎꯔꯝꯔꯣꯏ ꯂꯤꯛ ꯇꯧꯕꯒꯤ ꯁꯦꯝꯕꯤꯕꯅꯦꯕ ꯑꯃꯨꯛꯀ
ꯐꯪꯗ ꯃꯥꯜꯂꯦ ꯅꯣꯏꯒꯤ
ꯀꯔꯤꯗꯣ
ꯐꯖꯅ ꯌꯦꯡꯉꯒ ꯊꯣꯡꯈꯣ ꯌꯦꯡꯒ ꯊꯣꯡꯈꯣꯌꯦ ꯆꯦꯡꯁꯨ ꯕꯣꯔꯥ
ꯄꯤꯒꯦ
ꯋꯥꯟ ꯊꯥꯎꯖꯟ ꯁꯚꯦꯟ ꯍꯟꯗ꯭ꯔꯦꯠ ꯐꯤꯐꯇꯤ
ꯑꯣ ꯍꯣꯡꯉꯤꯅ ꯑꯗꯨꯗꯤ
ꯈꯔꯥ ꯍꯣꯡꯔꯛꯑꯦ
ꯎꯝ ꯈꯔ ꯍꯣꯡꯉꯛꯄ ꯃꯥꯂꯦ ꯈꯣꯢꯗꯤ ꯌꯨꯝꯗꯒꯤ ꯆꯦꯡꯗꯣ
ꯑꯗꯨ ꯁꯨꯄꯔ ꯐꯥꯏꯟ ꯉꯥꯛꯇꯅꯤꯅ ꯑꯃꯨꯛ ꯆꯥꯅꯤꯡꯗꯦꯗ ꯑꯃꯨꯛ
ꯑꯩꯗꯤ ꯁꯨꯄꯔ ꯐꯥꯏꯟꯒ ꯃꯤꯛꯁ ꯇꯧꯔꯒ ꯆꯥꯕꯗꯣ ꯆꯥꯅꯤꯡꯉꯦ ꯑꯩꯈꯣꯏꯗꯤ ꯌꯨꯝꯒꯤ ꯎꯝ ꯑꯗꯨꯝ ꯂꯧꯒꯤ ꯆꯥꯕꯗꯣ ꯑꯗꯨꯒꯤꯅꯦ ꯑꯦꯛꯆꯦꯟꯁ ꯇꯧ ꯁꯤꯅꯦ
ꯇꯧꯁꯦ ꯇꯧꯁꯦ
ꯇꯧꯕ ꯌꯥꯏꯅ ꯑꯩ ꯑꯩ ꯀꯧꯇꯥ ꯑꯃ ꯄꯤꯔꯗꯤ ꯅꯪ ꯁꯨꯄꯔ ꯐꯥꯏꯟ ꯀꯧꯇꯥ ꯑꯃꯒ ꯇꯪꯈꯥꯏ ꯄꯤꯕ ꯌꯥꯏꯅ ꯑꯗꯨꯅ ꯐꯔꯦ ꯇꯪꯈꯥꯏ ꯍꯣꯏ
ꯀꯧꯇꯥ ꯇꯂꯦꯍꯦ ꯑꯗꯨꯗꯤ
ꯅꯠꯇꯦ ꯑꯩꯅ ꯍꯥꯏꯕꯗꯤ ꯑꯩꯅ ꯍꯥꯏꯕ ꯑꯦꯛꯖꯝ ꯄꯜꯒꯤ ꯍꯥꯏꯕꯅꯦ ꯑꯩꯅ ꯌꯨꯝꯒꯤ ꯌꯨꯝꯒꯤ ꯑꯁꯤ ꯂꯧꯒꯤꯁꯦ ꯑꯩꯅ ꯀꯧꯇ ꯑꯃ ꯇꯧꯔꯦ ꯍꯥꯏꯔꯗꯤ ꯅꯪ ꯁꯨꯄꯔ ꯐꯥꯏꯟꯗꯣ ꯀꯧꯇꯥ ꯑꯃꯒ ꯇꯪꯈꯥꯏ ꯑꯗꯨꯝ ꯇꯧꯕ ꯌꯥꯏ ꯌꯥꯏꯕ ꯑꯦꯛꯆꯦꯟꯖ ꯇꯧꯕꯗꯣ ꯑꯩꯗꯤ ꯁꯨꯄꯔ ꯐꯥꯏꯟꯅ ꯈꯔ ꯃꯤꯛꯁ ꯇꯧꯔꯒ ꯆꯥꯅꯤꯡꯕꯀꯣ ꯌꯨꯝꯒꯤꯛ ꯑꯁꯤꯁꯦ ꯂꯧꯒꯤ ꯈꯛꯇ ꯆꯥꯔꯗꯤ
ꯍꯣꯔꯦꯟ ꯍꯌꯦꯡ ꯂꯣꯏꯔꯀꯥꯟꯗ ꯑꯃꯨꯛ ꯁꯨꯄꯔ ꯐꯥꯏꯟ ꯉꯥꯛꯇ ꯆꯥꯅꯤꯌꯦ
ꯑꯗꯨꯁꯨ ꯑꯣꯏꯔꯦ ꯑꯗꯨꯒ ꯑ ꯑꯁꯤꯗꯤ ꯑꯩꯈꯣꯏꯒꯤ ꯆꯦꯡꯁꯤꯗꯤ ꯃꯍꯥꯎꯗꯣ ꯊꯨꯝꯕꯅꯤꯅ ꯑꯩꯈꯣꯏ ꯁꯗꯁꯨ ꯀꯩ ꯍꯥꯏꯗꯣꯏꯔꯥ ꯅꯣꯏ ꯈꯠꯄꯗꯣ
ꯑꯣꯣꯏꯦꯁꯨ ꯑꯣ ꯑꯗꯨꯝ ꯍꯥꯏꯅꯗꯤ ꯍꯦꯟꯒꯜꯂꯦꯦ ꯍꯥꯏꯕꯗꯤ ꯋꯥꯋꯥꯛꯀꯤꯡ ꯐꯖꯅ ꯆꯠ ꯇ꯭ꯔꯦ ꯄꯁꯥꯁꯤ ꯀꯦ ꯍꯥꯏꯗꯣꯏꯔꯥ ꯍꯨꯃꯥꯡꯁꯦ ꯑꯗꯨꯝ ꯀꯩ ꯍꯥꯏꯗꯣꯏꯅꯣ ꯑꯗꯨꯒꯤ ꯁꯨꯄꯔ ꯐꯥꯏꯟ ꯈꯔ ꯃꯁꯧꯔꯒ ꯆꯅꯤ
ꯎꯝ ꯅꯣꯡꯃꯄꯥ
ꯄꯨꯔꯛꯀꯦ ꯍꯣꯏ ꯂꯥꯛꯑꯗꯤ ꯈꯪꯗꯦ
ꯑꯃꯃꯨ ꯄꯥꯝꯃꯨ ꯑꯣꯏ ꯍꯥꯏꯗꯤ ꯑꯍꯥꯎꯕ ꯉꯥꯛꯇ ꯆꯥꯔꯒ ꯂꯥꯁꯁꯤꯗ ꯑꯃꯨꯛ ꯄꯔꯐꯥꯏꯜ ꯉꯥꯛꯇ ꯑꯃꯨꯛ ꯆꯥꯕꯗꯣ
ꯑꯩꯈꯣꯏꯁꯦꯕꯨ ꯀꯧꯇꯥ ꯑꯃꯈꯛꯇ ꯁꯣꯡꯔꯒ ꯆꯥꯕꯅꯤꯅꯦ ꯀꯧꯇꯥ ꯑꯃꯈꯛ ꯈꯖꯤꯛꯇ ꯍꯦꯜꯂꯒ ꯀ ꯆꯥꯕꯅꯦ
ꯍꯣꯏꯅꯦ ꯅꯣꯏꯗꯤ ꯆꯥꯛ ꯆꯥꯖꯕ ꯆꯞ ꯃꯥꯟꯅꯩꯅꯦ
ꯍꯣꯏ ꯆꯠ ꯑꯗꯨꯕꯒ ꯆ ꯃꯅꯔꯦꯝ ꯑꯍꯨꯝ ꯃ ꯋꯥꯔꯤꯔ ꯀꯣ ꯑꯥ ꯑꯃ ꯐꯥꯎ ꯆꯕ ꯉꯝꯗꯦꯦ ꯑꯗ ꯅꯨꯡꯊꯤꯤꯟꯗꯗꯤ ꯃꯣꯔꯅꯤꯡꯗꯗꯤ ꯎꯝ ꯊꯕꯛ ꯑꯃ ꯆꯥꯔꯅꯤ ꯑꯗꯨ ꯃꯥꯗꯤ ꯑꯁꯤꯗ ꯆꯥꯔꯦꯕ
ꯎꯝ
ꯑꯗꯨꯗꯒꯤ ꯂꯣꯇꯥ ꯑꯃꯈꯛꯇ ꯊꯣꯡꯕꯅꯦ
ꯀꯨꯏꯅꯗꯤ ꯆꯅꯤꯗ
ꯎꯝ ꯀꯣꯏ ꯏ ꯆꯠ ꯅ ꯆꯐꯦꯝ ꯑꯗꯨ ꯌꯦꯟꯁꯥꯡꯁꯨ ꯑꯃꯨꯛꯀ ꯉꯁꯥꯏ ꯏꯕꯥꯅꯤ ꯂꯩꯔꯛꯄꯅꯦꯕ ꯑꯃꯨꯛ ꯑꯗꯨꯗꯒꯤ ꯃꯣꯏꯗꯨꯗꯥ ꯑꯗꯨꯝ ꯃꯥꯁꯨ ꯑꯃꯨꯛ ꯂꯩꯔꯛꯄ ꯈꯥꯡꯪꯗꯕꯒꯤ ꯀꯩꯅꯩꯅ ꯎꯝ ꯑꯁꯤꯁꯦ ꯎꯝ ꯅ ꯇꯁꯤ ꯑꯩꯈꯣꯏꯣꯏ ꯅꯛꯄꯗ ꯑꯗꯨꯗ ꯎꯝ ꯍꯝ
ꯑꯁ ꯌꯦꯟꯁꯥꯡꯅ ꯃꯆꯦꯠ ꯃꯆꯦꯠ ꯂꯩꯕꯗꯅꯦ ꯋꯥꯔꯤꯔꯦꯕꯁ ꯍꯧꯖꯤ
ꯂꯩꯔꯝ꯭ꯔꯣꯏ ꯅꯪꯒꯤꯁꯨ
ꯉ ꯌꯦꯡꯉꯣꯅꯦ ꯆꯦꯡꯁꯨ ꯑꯩꯅ ꯑꯃꯨꯛ ꯂꯧꯕꯤꯔꯛꯑꯦ ꯑꯗꯨꯒ ꯊꯥꯖꯣ ꯃꯆꯦ ꯃꯆ ꯂꯕ ꯂꯤ ꯁꯤ ꯃ ꯑꯗꯨꯝ ꯌꯥꯎꯔꯕꯅꯦꯕ
ꯅꯪ ꯗꯗꯤ ꯄꯩꯁꯥ ꯂꯩꯔꯝꯃꯔꯦ ꯇꯣ ꯊꯕꯛꯀꯤ ꯃꯇꯥꯡ ꯆꯒ ꯌꯥ
ꯎꯝ ꯑꯗꯨ ꯑꯁ ꯈꯪꯗꯦ
ꯅ ꯅꯅꯄꯥ
ꯏꯅꯥꯎ ꯅꯨꯄꯥꯒꯤꯁꯦ ꯐꯣꯟ ꯁꯦꯝꯕ ꯑꯃ ꯃꯨꯠꯂꯤꯁꯦ ꯂꯤꯁꯤꯡ ꯑꯅꯤꯃꯨꯛ ꯄꯤꯔꯦ
ꯑꯁ ꯎ ꯌꯨꯝꯗ ꯊꯥꯗ꯭ꯔꯁꯨ ꯌꯥꯔꯦ ꯅꯣꯏ ꯅꯪꯅ ꯌꯨꯝꯗ ꯊꯥꯗ ꯊꯥꯗ꯭ꯔꯒꯁꯨ ꯅꯣꯏ ꯅꯅꯥꯎꯅꯄꯥꯒꯤ ꯅꯪꯅ ꯑꯗꯨꯝ ꯂꯦꯞꯂꯒ ꯂꯩꯕꯗꯣ ꯑꯗꯨꯅꯅꯤ
ꯁꯗꯨ ꯂꯤꯁꯤꯡ ꯑꯍꯨꯝꯕꯤꯌꯣ ꯑꯩꯅ ꯂꯤꯁꯤꯡ ꯑꯍꯨꯝꯗꯤ ꯉꯝꯃꯔꯣꯏ ꯍꯥꯏꯕꯒꯤ ꯏꯁꯤꯡꯅꯤ ꯈꯛꯇ ꯄꯤꯕꯅꯤꯅ
ꯂꯥꯏꯔꯕ ꯄꯨꯟꯁꯤ
ꯍꯦꯛꯇ ꯐꯪꯕ ꯍꯦꯛꯇ ꯆꯠꯄꯅꯦꯕ ꯄꯩꯁꯥꯁꯦ
ꯈꯔ ꯐꯩꯅꯦ ꯑꯗꯨ ꯑꯣꯏꯔꯁꯨ ꯅꯣꯏꯗꯤ
ꯀꯗꯥꯥꯏ ꯐꯥꯞꯅꯅ
ꯅ ꯏꯟꯅ ꯄꯃ ꯎꯝ ꯅꯣꯏꯒ ꯂꯩꯃꯤꯟꯅꯕ ꯅꯠꯇꯕ ꯑꯃꯗꯤ ꯄꯩꯁꯥ ꯊꯥꯔꯛꯇ꯭ꯔꯣ
ꯑꯦ ꯃꯥꯁꯨ ꯃꯥꯁ ꯃꯁꯥꯒꯦ ꯑꯗꯨꯝ ꯃꯥꯁꯦ ꯌꯥꯝ ꯊꯣꯛꯇꯕꯅꯤꯅ ꯍꯥꯏꯗꯤ ꯃꯥꯁꯨ ꯃꯔꯨ ꯌꯥꯎꯕꯅꯤꯅ
ꯃꯔꯨ ꯌꯥꯎꯏꯦ ꯍꯥꯏꯕ
ꯑꯩꯒꯤꯗꯨ ꯌꯥꯎꯍꯟꯕꯒꯦ ꯑꯩꯗꯣ ꯂꯤꯁꯤꯡ ꯑꯍꯨꯝꯒꯤꯗꯣ ꯉꯝꯗ ꯇꯧ
ꯐꯩꯅꯦ ꯇꯁꯨꯣ
ꯐꯪꯗꯤ ꯂꯩ ꯄ ꯂꯩꯩꯇ ꯃꯔꯛꯇꯗꯤ ꯌꯥꯝ ꯋꯥꯔꯛꯑꯦꯕ ꯂꯩꯇꯕ ꯀꯥꯟꯗꯗꯤ ꯑꯁ
ꯑꯗꯨꯅꯦ ꯃꯔꯨꯞꯁꯦ ꯃꯔꯨꯞꯞ ꯇꯧꯕꯁꯨ ꯋꯥꯕꯅꯤ ꯋꯥꯕ ꯏ ꯀꯥꯏꯗꯒꯤ ꯂꯧꯅ ꯂꯧꯗꯣꯏꯅꯣ ꯃꯊꯥ ꯑꯃꯨꯛ ꯁꯥꯔꯛꯄ
ꯇꯨꯡꯁꯤꯟꯕ ꯑꯣꯏꯔꯁꯨꯀꯣ ꯑꯃꯨꯛ ꯄꯨꯕꯅꯦ ꯑꯃꯨꯛ ꯄꯤꯅꯤ ꯑꯃꯨꯛ ꯌꯥꯝꯒ꯭ꯌꯥ ꯇꯥꯅꯤ
ꯉꯁꯤꯁꯦ ꯊꯥ ꯊꯣꯛꯇꯕ ꯃꯥꯜꯂꯦꯅꯦ ꯈꯔꯗꯤ ꯏꯪꯈ꯭ꯔꯦ ꯉꯁꯥꯏ ꯅꯣꯡ ꯈꯔ ꯆꯨꯕꯒꯤ ꯆ ꯎꯗ꯭ꯔꯣ ꯉꯗꯌꯥ
ꯆꯨꯕ ꯍꯥꯏꯔ ꯑꯦ ꯃꯔꯨ ꯑꯃꯛꯇꯪ ꯆꯨꯕ ꯈꯪꯗꯦꯗ
ꯑꯁꯤꯗꯤ ꯆꯨꯋꯦꯕ ꯑꯗꯨ ꯈꯔ ꯅꯨꯡꯉꯥꯏꯔꯦ ꯐꯖꯅ ꯆꯨꯗꯦ ꯐꯖꯩꯇꯅꯦ
ꯑꯩꯗꯤ ꯆꯨꯕ ꯈꯪꯗꯦꯗ ꯃꯔꯨ ꯑꯃ ꯑꯅꯤꯒꯨꯝꯕꯗ ꯇꯥꯔꯒ ꯑꯗꯨꯝ ꯇꯣꯛꯑꯦꯕ
ꯑꯩꯈꯣꯏꯒꯤꯅꯦ ꯋꯤꯟꯗꯣꯒꯤ ꯚꯤꯌꯨꯗ ꯀꯣ ꯑꯁꯤ ꯕꯤꯜꯗꯤꯡ ꯑꯃ ꯂꯩꯕꯗꯣ
ꯎꯝ
ꯐꯖꯥꯅꯗꯤ ꯁꯦꯝꯃꯒ ꯂꯩꯕ ꯅꯨꯡꯉꯥꯏꯒꯅꯤ ꯁꯤ ꯌꯨꯝꯁꯦ
ꯇꯨꯝꯃꯤꯅꯤꯉꯥꯢ ꯈꯛꯇꯪ ꯑꯣꯏꯔꯦꯅꯦ ꯑꯗꯨꯗꯤꯅꯣ ꯅꯣꯏꯗꯤ
ꯑꯗꯨ ꯐꯣꯟ ꯃꯦꯠꯂꯒ ꯖ ꯇꯧꯅꯤꯡꯉꯥꯢ ꯂꯩꯇꯦ ꯑꯩꯁ ꯆꯥꯛꯆꯥ ꯊꯣꯛꯑꯣ ꯅ ꯆꯥꯛꯆꯥ ꯊꯣꯛꯑꯣ ꯆꯥꯛꯆꯥ ꯊꯣꯛꯑꯣ ꯍꯥꯏꯕ ꯊꯦꯡꯈ꯭ꯔꯦꯅꯥ
ꯆꯥꯊꯣꯛꯑꯅꯤ ꯋꯥꯛꯀꯤꯡ ꯑꯃꯨꯛ ꯆꯠꯂꯅꯤ
ꯁꯣ ꯋꯥꯛꯀꯤꯡ ꯆꯠꯂꯝꯗꯥꯏ ꯐꯣꯟ ꯇꯔꯛꯑꯣ ꯑꯗꯨꯗꯤ
ꯎꯝ ꯇꯗꯕꯔꯥ